ꯇꯥꯕ꯭ꯔꯣ
ꯇꯥꯏꯌꯦ
ꯑꯁ ꯌꯥꯝ ꯅꯨꯡꯉꯥꯏꯇꯦ ꯑꯩꯒꯤꯁꯦ ꯌꯥꯝꯃꯟꯕꯒꯤ ꯑꯩꯗꯣ ꯌꯥꯝ ꯃꯟꯕꯒꯤ ꯑꯩꯁꯦ ꯃꯊꯥ ꯁꯥꯔꯦꯅꯦ ꯅꯪꯒꯤ ꯀꯩꯅꯣ ꯍꯥꯏꯕꯗꯨꯗ ꯍꯣꯔꯦꯟ ꯇꯨꯝꯗꯕꯤꯗ ꯇꯧꯈ꯭ꯔꯣ ꯆꯥꯛ ꯆ ꯆꯥꯗꯕꯤꯗ ꯉꯁꯤꯒꯤꯗꯤ ꯆꯥꯛꯇꯣ ꯆꯥꯗ꯭ꯔꯁꯨ ꯌꯥꯏꯅ ꯅꯣꯡꯃ ꯈꯛꯇ ꯆꯥꯗꯕꯕꯨ ꯀꯩꯅꯣ ꯑꯗꯣ ꯅꯪ ꯐꯣꯟ ꯄꯥꯏꯗꯣꯏꯔꯣ ꯑꯗꯨꯅ ꯑꯗꯨꯒꯨꯝꯅ ꯄꯥꯏꯔꯣ ꯑꯗꯨꯁꯨ ꯐꯣꯟ ꯄꯥꯏꯌꯣꯕ ꯑꯩ ꯇꯧꯔꯛꯀꯦꯕ ꯑꯗꯨꯗꯤ ꯌꯥꯕ꯭ꯔꯣ
ꯌꯥꯗꯤ ꯌꯥꯔꯤꯕꯨ ꯄꯨꯡ ꯃꯔꯤ ꯇꯥꯔꯗꯤ ꯕꯣꯜ ꯁꯥꯟꯅꯕ ꯆꯠꯂꯅꯤ ꯑꯩ
ꯑꯔꯦ ꯂꯣꯏꯔꯦ ꯑꯩꯒꯤꯁꯦ ꯀꯩꯅꯣ ꯃꯤ ꯊꯤꯔꯁꯨ ꯐꯪꯗꯕ ꯀꯔꯤꯅꯣ
ꯉꯔꯥꯡ ꯉꯔꯥꯡꯒꯨꯝꯕ ꯑꯈꯣꯏ ꯆꯥꯛ ꯆꯥꯗ꯭ꯔꯤꯌꯦ
ꯑꯦ ꯑꯗꯨꯝ ꯈꯥꯡꯉ ꯂꯩꯕ꯭ꯔꯣ ꯑꯩꯈꯣꯏ ꯆꯥꯛ ꯆꯗꯌꯦ ꯀꯔꯤ ꯆꯥꯔꯤꯔꯣ ꯀꯔꯤ ꯆꯥꯔꯒ ꯍꯤꯡꯕ꯭ꯔꯣ ꯑꯗꯨꯗꯤ ꯆꯔꯒ ꯍꯤꯡꯕꯅꯦ ꯑꯩꯈꯣꯏꯗꯤ ꯏꯁ ꯌꯥꯝ ꯄꯥꯛꯇꯗ ꯀꯅꯥ ꯀꯅꯥ ꯂꯩꯕ꯭ꯔꯣ ꯅꯪ ꯃꯤ ꯃꯌꯥꯝ ꯂꯩꯕ꯭ꯔꯣ ꯀꯃꯥꯏꯅ ꯇꯧꯔꯒꯦ
ꯀꯗꯥꯏ ꯂꯩꯕꯅꯣꯗ ꯏꯃꯥꯟꯅꯕꯒ ꯑꯩ ꯈꯛꯇꯅꯦ
ꯑꯣ ꯕꫭꯜ ꯈꯛꯇ ꯕꫭꯜ ꯈꯛ ꯁꯥꯟꯅꯕ꯭ꯔꯣ ꯅꯪꯁꯦ ꯀꯩꯅ ꯀꯩꯅꯣ ꯂꯥꯏꯔꯤꯛꯇꯤ ꯇꯝꯗꯕ꯭ꯔꯣ
ꯂꯥꯏꯔꯤꯛꯁꯨ ꯇꯝꯃꯦ ꯀꯣꯂꯦꯖ ꯀꯥꯔꯤꯅꯦ ꯑꯩꯗꯤ ꯑꯩꯁꯦ ꯑꯣ ꯐꯤꯜꯗꯀꯣ ꯑꯣꯔꯥꯎ ꯇꯧꯒꯦꯅ ꯈꯜꯂꯤꯅꯦ
ꯑꯁ ꯑꯁ ꯇꯧꯔꯣ ꯇꯧꯔꯣ ꯑꯗꯨꯗꯤ ꯐꯖꯔꯅꯤ
ꯑꯣꯔꯥꯎꯅꯦ ꯐꯤꯜ ꯑꯣ ꯐꯤꯜꯗ ꯑꯩꯗꯤ
ꯎꯝ ꯃꯥꯜꯂꯦ ꯑꯁꯦꯡꯕ ꯋꯥꯔꯤ ꯂꯤꯔꯛꯑꯣ ꯑꯗꯨꯗꯤ ꯍꯌꯥꯪ ꯂꯤꯔꯛ ꯑꯣꯕ
ꯀꯔꯤ ꯋꯥꯔꯤ ꯂꯤꯗꯣꯏꯅꯣ ꯁꯤꯗꯕꯣ
ꯑꯥ ꯀꯩꯅꯣ ꯑꯥ ꯂꯩꯁꯥꯕꯤꯒ ꯄꯥꯈꯪꯒ ꯅꯨꯡꯁꯤ ꯋꯥꯔꯤ
ꯑꯣ ꯑꯗꯨꯒꯨꯝꯕ ꯑꯗꯨꯒꯨꯝꯕꯗꯤ ꯉꯥꯡꯂꯛꯀꯅꯣꯗ ꯂꯩꯁꯥꯕꯤꯒꯤ ꯃꯤꯡꯗꯣ ꯄꯥꯡꯂꯛꯀꯅꯣ ꯕꯤꯠ ꯂꯩꯇꯦ
ꯂꯩꯇꯦ ꯑꯗꯣ ꯀꯩꯅꯣꯝ ꯋꯥꯔꯤ ꯑꯃꯗꯤ ꯂꯤꯔꯛ ꯎꯗ
ꯄꯨꯂꯤꯁ ꯏꯁꯇꯦꯁꯟ ꯌꯧꯒꯤ ꯄꯨꯔꯤ ꯑꯦ ꯋꯥꯔꯤ ꯂꯤꯕꯤ ꯋꯥꯔꯔꯤ ꯂꯤꯕꯤ ꯌꯣꯔꯣ
ꯑꯥ ꯔꯤꯔꯛꯑꫭ ꯇꯥꯗꯦ
ꯑꯣ ꯑꯩꯈꯣꯏꯗꯣ ꯂꯥꯁ ꯌꯔꯗꯣ ꯑꯩꯗꯣ ꯀ꯭ꯂꯥꯁ ꯇꯨꯌꯜꯕ ꯀꯥꯕꯅꯦꯕꯀꯣ
ꯎꯝ ꯀꯥꯕꯗꯣ
ꯑꯣꯔꯕꯦꯖ
ꯀꫭꯜꯗ ꯀꫭꯜꯗꯗꯤ ꯍꯥꯏꯕꯒꯦ ꯑꯁ ꯑꯩꯖꯨ ꯍꯧꯖꯤꯛꯇꯤ ꯍꯧꯖꯤꯛꯇꯤ ꯃꯆꯥ ꯀꫭꯟꯕ ꯃꯆꯥ ꯃꯆꯥ ꯄꯥꯏꯔꯝꯃꯦꯕꯀ‌ꯣ ꯑꯩꯁꯨ ꯑꯩꯈꫭꯏ ꯁ꯭ꯀꯜꯒꯤ ꯑꫭ ꯑꫭ ꯐꯁ ꯈꯦꯇꯔꯤ ꯄꯥꯏꯔꯝꯃꯤꯕ ꯑꯝ ꯑꯗꯣ ꯁꯨꯃꯥꯏꯅ ꯇꯧꯔꯦ ꯅꯨꯡꯅꯨꯡꯅ ꯀꯔꯤ ꯀꯔꯥ ꯑꯩꯈꫭꯏꯒꯤ ꯊꯤꯌ‌ꯣꯟꯍꯥꯟ ꯂꯥꯛꯈ꯭ꯔ‌ꯦ ꯇꯨꯏꯋ‌ꯦꯜꯐ ꯍꯥꯌ꯭ꯔ ꯁ‌ꯦꯀ‌ꯦꯟꯗ꯭ꯔꯤ ꯁ꯭ꯀꯨꯜ ꯒ‌ꯣꯕ꯭ꯔꯃ‌ꯦꯟ ꯁ꯭ꯀꯨꯜ ꯁꯤ ꯏꯝꯐꯥꯜ ꯑꯦꯔꯤꯌꯥ ꯗ ꯂꯩꯔꯤꯕ ꯃꯤ ꯁ꯭ꯀꯨꯜ ꯇꯔꯦꯠꯅꯤꯕ ꯄꯨꯜꯂꯤꯁꯦ ꯑꯗꫭ ꯎꯝ
ꯑꯗꯨ ꯗꯒ ꯑꯩꯈꯣꯏꯁꯦ ꯏꯁꯄꯣꯔꯠ ꯁꯤꯟꯕ ꯂꯥꯟꯕ ꯈꯣꯠꯄ ꯑꯗꯨꯃꯥꯏ ꯑꯩꯈꯣꯏ ꯑꯗꯨꯝ ꯀꯣꯄꯔꯦꯁꯟ ꯇꯧꯔꯒ ꯇꯧꯕꯅꯦ ꯑꯗꯣ ꯎꯝ
ꯎꯝ ꯑꯗꯨꯃꯥꯏꯅ ꯇꯧꯈ꯭ꯔꯦ ꯃꯇꯝꯁꯦ ꯍꯧꯈ꯭ꯔꯦ ꯎꯝ
ꯑꯦꯟ ꯑꯣꯐ ꯗ ꯌꯔꯒꯨꯝꯕ ꯀꯣ ꯑꯩꯈꯣꯏꯁꯦ ꯑꯦꯟ ꯑꯣꯐ ꯗ ꯌꯔꯒꯨꯝꯕꯗ ꯑꯩꯈꯣꯏꯁꯦ
ꯀꯁꯦ
ꯁ꯭ꯀꯨꯜ ꯁ꯭ꯀꯨꯜꯒꯤ ꯍꯦꯠ ꯑꯣꯐꯤꯁ ꯑꯃ ꯂꯩꯌꯦꯕꯀꯣ ꯑꯩꯈꯣꯏ ꯌꯨꯅꯤꯌꯟ ꯀꯩ ꯍꯥꯏꯁꯤꯔꯥ ꯐꯣꯔ ꯑꯦꯛꯖꯝꯄꯜ ꯌꯨꯅꯤꯌꯟꯒꯨꯝꯕ ꯌꯨꯅꯤꯟꯒꯨꯝ
ꯒꯨꯝꯕꯒꯤ ꯍꯠ ꯑꯣꯐꯤꯁ ꯑꯃ ꯑꯗꯨꯝ ꯂꯩꯌꯦꯕ ꯑꯣ
ꯑꯗꯨꯁꯦ ꯑꯩꯈꯣꯏꯁꯦ ꯗꯦꯁꯥꯝ ꯃꯈꯣꯏ ꯔꯝꯅꯤꯅꯀꯣ ꯃꯃꯤꯡ ꯇꯥꯈ꯭ꯔꯕꯣ
ꯇꯥꯗꯕꯣ ꯇ ꯕꯗꯤ ꯇꯥꯏꯌꯦ ꯍꯥꯏꯔꯣ ꯈꯣꯏꯅ ꯊꯤꯡꯕ ꯈꯣꯠꯄ ꯇꯧꯕꯗꯨ ꯃꯣꯏ ꯏꯅꯦ ꯎꯝ
ꯑꯗꯨ ꯑꯩꯈꯣꯏꯁꯦ ꯃꯣꯏꯒꯤ ꯒ꯭ꯔꯨꯞꯅ ꯄꯣꯜꯂꯤꯕ ꯑꯩꯈꯣꯏ ꯑꯩꯈꯣꯏꯕꯨ ꯑꯩꯈꯣꯏ ꯌꯨꯅꯤꯌꯟꯁꯦ ꯃꯣꯏꯒꯤꯗ ꯑꯩꯈꯣꯏꯁꯦ ꯕꯣꯠ ꯂꯦꯞꯄꯀꯣ
ꯑ ꯑꯗꯨꯗ ꯒ꯭ꯔꯨꯞꯁꯦ ꯑꯅꯤ ꯑꯍꯨꯝ ꯂꯩꯌꯦꯕ ꯑꯝꯁꯨꯁꯨ ꯇꯥꯔꯝꯅꯤꯅ ꯎꯝ
ꯑꯣ ꯃꯅꯤꯄꯨꯔ ꯏꯁꯇꯨꯗꯦꯟ ꯌꯨꯅꯤꯌꯟꯗꯣ ꯑꯗꯨꯒ ꯗꯦꯁꯥꯝꯅ ꯗꯦꯃꯣꯀ꯭ꯔꯦꯇꯤꯛ ꯑꯦꯂꯥꯏꯟꯁ ꯑꯣꯐ ꯃꯅꯤꯄꯨꯔꯅꯦꯕ ꯑꯩꯈꯣꯏꯁꯦ ꯈꯣꯏꯅꯥ ꯗꯤꯁꯝ ꯑꯣꯏꯕ ꯕꯣꯠꯀꯤ ꯃꯇꯝꯗꯗꯤ ꯁꯨꯃꯥꯏ
ꯁꯨꯃꯥꯏ ꯇꯧꯔꯦ ꯎꯝ ꯕꯣꯠ ꯃꯇꯤ ꯃꯇꯝ ꯌꯧꯗ꯭ꯔꯉꯩꯗ ꯕꯣꯠ ꯂꯦꯞꯄ ꯃꯤꯁꯤꯡꯗꯣ ꯃꯣꯏꯒꯤ ꯍꯥꯏꯕ ꯇꯥꯔꯦ ꯃꯣꯏꯗꯨ ꯃꯤ ꯈꯣꯝꯕꯅꯦꯕ ꯃꯣꯏꯅ ꯑꯧ ꯇꯧꯕꯥꯅꯦ ꯎꯝ ꯃꯤ ꯈꯣꯡꯕꯅꯦ ꯃꯤ ꯃꯌꯥꯝ ꯃꯟꯗꯨꯅ ꯀꯥꯗꯣꯏꯅꯦꯕ ꯕꯣꯠꯁꯦ ꯎꯝ
ꯑꯗꯨꯃꯥꯏ ꯇꯧꯕꯗꯣ ꯑꯗꯨꯒ ꯕꯣꯠ ꯂꯦꯞꯄ ꯃꯤꯁꯤꯡꯗꯣ ꯑꯩꯈꯣꯏ ꯁ꯭ꯀꯨꯜꯗꯒꯤ ꯃꯣꯏꯒꯤ ꯑꯦꯇꯦꯟꯗꯦꯟꯁꯁꯨ ꯌꯦꯡ ꯌꯦꯡꯉꯦꯕꯀꯣ ꯃꯣꯏ ꯁ꯭ꯀꯨꯜꯁꯦ ꯅꯤꯀꯤ ꯀꯥꯔꯛꯄ꯭ꯔꯥ ꯀꯥꯔꯛꯇꯕ꯭ꯔꯥ ꯔꯤꯒꯨꯂꯔ ꯑꯣꯏꯕ꯭ꯔꯥ ꯍꯥꯏꯅ ꯀꯣ
ꯎꯝ
ꯑꯩꯈꯣꯏꯒꯤ ꯃꯤ ꯗꯦꯁꯥꯝꯗ ꯂꯦꯞꯄꯁꯦ ꯃꯩꯇꯩ ꯅꯨꯄꯥ ꯑꯃ ꯂꯦꯞꯄꯦꯕ
ꯎꯝ
ꯑꯩꯈꯣꯏꯒꯤ ꯃꯤꯍꯨꯠ ꯑꯗꯨꯒ ꯑꯩꯈꯣꯏ ꯇꯦꯖꯨꯗꯒꯤ ꯃꯤ ꯑꯃ ꯂꯦꯞꯄ ꯄ꯭ꯔꯁꯤꯗꯦꯟꯒꯤ ꯄꯣꯁ ꯃꯩꯇꯩ ꯅꯨꯄꯥꯈꯣꯏ ꯗꯦꯁꯥꯝꯒꯤ ꯂꯦꯞꯄꯗꯣ ꯃꯥꯁꯦ ꯁ꯭ꯀꯨꯜꯁꯦ ꯅꯨꯡꯇꯤ ꯈꯨꯗꯤꯡꯒꯤ ꯆꯠꯂꯦꯕ ꯃꯥꯁꯦ ꯍꯥꯎ ꯁꯀꯨꯜ ꯀꯥꯕ ꯍꯧ ꯍꯧ ꯍꯧꯕꯗꯒꯤ ꯂꯣꯏꯗ꯭ꯔꯤꯐꯥꯎ ꯕꯣꯠꯀꯤ ꯃꯇꯝ ꯂꯣꯏꯗ꯭ꯔꯤ ꯐꯥꯎꯁꯦ ꯑꯗꯨꯝ ꯆꯠꯄꯅꯦ ꯑꯣꯖꯥꯁꯤꯡꯅꯐꯥꯎ ꯈꯪꯕꯅꯤ ꯑꯗꯨꯕꯨ ꯕꯣꯠꯀꯤ ꯃꯇꯝ ꯑꯁꯤ ꯎꯝ ꯇꯧꯒꯅꯤ ꯍꯥꯏꯕ ꯃꯇꯝꯁꯤꯗ ꯍꯌꯦꯡꯒꯨꯝꯕ ꯕꯣꯠ ꯇꯧꯔꯅꯤ ꯍꯥꯏꯕ ꯃꯇꯝꯗ ꯉꯁꯤ ꯈꯛꯇꯀꯣ
ꯀꯣ
ꯑꯣꯖꯥꯁꯤꯡꯅ ꯃꯥꯒꯤ ꯑꯦꯇꯦꯟꯗꯦꯟꯁꯇꯣ ꯈꯔ ꯀꯛꯄ ꯃꯥꯜꯂꯦꯕ ꯃꯣꯏ ꯃꯅꯨꯡꯗ ꯁꯥꯟꯅꯕ ꯃꯥꯜꯂꯦꯒ ꯃꯥꯜꯂꯦꯕ ꯑꯝꯁꯨ ꯑꯩꯈꯣꯏꯅ ꯄꯩꯁꯥ ꯄꯤꯔꯒ ꯃꯅꯨꯡꯗ ꯁꯥꯟꯅꯕ ꯃꯥꯜꯂꯦ ꯑꯗꯨꯅ ꯈꯨꯗꯛꯇ ꯃꯥꯁꯦ ꯕꯣꯠ ꯂꯦꯞꯄ ꯅꯨꯄꯥꯗꯣ ꯑꯣꯖꯥꯁꯤꯡꯅ ꯃꯥꯁꯦ ꯇꯦꯟꯗꯦꯟ ꯁꯨꯗꯦ ꯕꯣꯠ ꯂꯦꯞꯄ ꯌꯥꯗꯦ ꯍꯥꯏꯅ ꯂꯥꯎꯊꯣꯛꯈ꯭ꯔꯦꯕ
ꯅꯪꯕꯋꯥ
ꯑꯩꯕꯨ ꯅꯠꯇꯦ ꯑꯩꯈꯣꯏꯒꯤ ꯃꯤ ꯑꯃꯅꯦꯕ ꯑꯩꯈꯣꯏ ꯒ꯭ꯔꯨꯞꯀꯤ ꯃꯤ ꯑꯃ ꯑꯩꯈꯣꯏ ꯑꯩꯈꯣꯏꯕꯨꯗꯤ ꯂꯦꯞꯇꯦ ꯑꯩꯈꯣꯏꯒꯤꯗꯤ ꯄꯣꯁ ꯑꯗꯨꯝ ꯄꯥꯏꯔꯕꯅꯤꯅꯀꯣ ꯖꯨꯅꯤꯌꯔꯁꯤꯡꯅ ꯆꯥꯟꯁ
ꯆꯥꯟꯁ ꯄꯤꯕꯅꯦ ꯃꯈꯣꯏꯁꯦ
ꯏꯂꯥꯚꯦꯟ ꯀꯥꯔꯤꯕ ꯃꯤꯁꯤꯡꯗꯨꯗ ꯏꯂꯚꯦꯟ ꯑꯩꯈꯣꯏ ꯇꯨꯋꯦꯜꯐꯇꯤ ꯄꯥꯏ ꯌꯥꯗ꯭ꯔꯦ ꯍꯥꯏꯗꯤ ꯑꯩꯈꯣꯏꯗꯤ ꯄꯥꯁ ꯑꯥꯎꯠ ꯄꯥꯁ ꯑꯥꯎꯠ ꯇꯧꯈꯤꯗꯅ ꯇꯧꯈ꯭ꯔ ꯈ꯭ꯔꯒꯅꯤꯅ ꯑꯩꯈꯣꯏꯗꯤ ꯑꯗꯨꯒꯤ ꯑꯩꯈꯣꯏꯕꯨ ꯂꯦꯞꯍꯟꯗꯦꯕ ꯂꯦꯞꯄꯗꯤ ꯌꯥꯔꯤꯔꯤꯕꯨ ꯀꯟꯗꯤꯁꯟ ꯑꯃꯗ ꯂꯦꯞꯇꯣꯏꯕꯀꯣ ꯑꯗꯨꯕꯨ ꯆꯥꯟꯗꯨꯕꯨꯗꯤ ꯂꯥꯏꯕꯦꯟ ꯈꯛꯇ ꯄꯤꯕ ꯑꯗꯨꯒꯤ ꯃꯣꯏꯕꯨ ꯂꯦꯞ ꯍꯟꯕꯅꯦꯕ ꯑꯗꯨ ꯑꯗꯨꯝ ꯇꯧꯔꯦ ꯑꯗꯨꯝ ꯇꯧꯕ ꯃꯇꯝꯗ ꯍꯌꯦꯡ ꯈꯛꯇꯅꯦ ꯕꯣꯠꯁꯦ ꯊꯥ ꯊꯥ ꯊꯥꯅꯗꯣꯏꯁꯦ ꯈꯨꯗꯛ ꯇ ꯃꯤ ꯑꯃ ꯀ꯭ꯂꯥꯁ ꯇꯦꯟꯗꯒꯤ ꯃꯤ ꯑꯃ ꯀꯧꯔꯒ ꯂꯦꯞꯍꯟꯕꯅꯦꯕ
ꯂꯦꯞꯍꯟꯕꯅꯦꯕ ꯑꯗꯨꯗꯣ ꯃꯥꯒꯤ ꯃꯤ ꯍꯥꯟꯅ ꯁꯤ ꯅꯨꯄꯥ ꯑꯃ ꯂꯦꯞꯄꯔ ꯃꯥꯒꯤ ꯃꯤ ꯍꯥꯟꯅ ꯈꯣꯝꯕ ꯃꯤꯁꯤꯡꯗꯣ ꯑꯗꯨꯁꯨ ꯂꯣꯏ ꯆꯥꯏꯈ꯭ꯔꯦꯕ ꯃꯥ ꯃꯥ ꯃꯥꯒꯤ ꯀꯩ ꯍꯥꯏꯗ꯭ꯔꯥ ꯃꯥ ꯕꯣꯠ ꯂꯦꯞꯅꯦ ꯍꯥꯏꯕ ꯃꯇꯝꯗ ꯑꯣꯖꯥꯁꯤꯡꯅ ꯂꯥꯎꯊꯣꯛꯈꯤꯗꯅ ꯑꯃ ꯑꯃ ꯕꯣꯠ ꯂꯦꯄꯥꯔꯣꯏ ꯍꯥꯏꯅ ꯑꯗꯨꯗ ꯃꯥꯒꯤ ꯃꯤꯁꯤꯡꯗꯣ ꯂꯣꯏ ꯆꯥꯏꯈ꯭ꯔꯦꯕ ꯀꯥꯗꯥꯏ ꯀꯗꯥꯏ ꯆꯠꯈ꯭ꯔꯕꯅꯣ ꯈꯪꯗ꯭ꯔꯦ ꯑꯗꯨꯗ ꯑꯝꯁꯨ ꯈꯣꯏꯅ ꯃꯅꯨꯡꯗ ꯁꯅꯥꯔꯒ ꯃꯥꯒꯤ ꯃꯤꯁꯤꯡꯗꯣ ꯍꯥꯟꯅ ꯃꯥꯒꯤ ꯃꯤꯁꯤꯡ ꯑꯣꯏꯔꯝ ꯃꯤꯁꯤꯡꯗꯣ ꯃꯥꯅ ꯃꯣꯏ ꯑ ꯒ꯭ꯔꯨꯞꯅ ꯈꯣꯝꯔꯒꯥꯀꯣ ꯑꯃꯨꯛ ꯃꯣꯏꯒꯤ ꯒ꯭ꯔꯨꯞ ꯀꯩ ꯌꯥꯎꯍꯟꯕ ꯎꯝ ꯑꯩꯈ‌ꯣꯏꯒꯤ ꯀꯦꯟꯗꯤꯗꯦꯠ ꯑꯣꯏꯅꯤꯡꯉꯥꯏ ꯑꯣ
ꯑꯗꯨꯃꯥꯏꯅ ꯇꯧꯕ ꯑꯗꯨꯃꯥꯏꯅ ꯇꯧꯔꯦ ꯑꯩꯈꯣꯏꯁꯦ ꯑꯅꯧꯕ ꯅꯨꯄꯥ ꯑꯃ ꯂꯦꯞꯀꯗ ꯅꯨꯄꯥꯗꯨ ꯑꯣꯐꯤꯁꯇ ꯀꯧꯔꯦ ꯑꯣꯐꯤꯁꯇ ꯀꯧꯔꯒ ꯃꯥꯒꯤ ꯈꯪꯅꯕ ꯃꯔꯨꯞ ꯃꯄꯥꯡ ꯀꯩꯀꯥꯗ ꯐꯣꯟ ꯇꯧꯔꯒ ꯍꯌꯦꯡꯒꯤ ꯕꯣꯠ ꯊꯥꯅꯕ ꯑꯗꯨꯃꯥꯏꯅ ꯄꯥꯎ ꯂꯣꯏ ꯂꯣꯏꯁꯤꯜꯂꯦ
ꯑꯗꯨꯗꯒꯤ ꯑꯩꯈꯣꯏ ꯑꯗꯨꯝ ꯄꯣꯊꯥꯕ ꯆꯠꯂꯦ ꯅꯣꯡꯉꯥꯜꯂꯥꯛꯑꯦ ꯚꯣꯠꯀꯤ ꯃꯇꯝ ꯌꯧꯔꯦ ꯄꯨꯡ ꯇꯔꯨꯛ ꯇꯔꯦꯠ ꯅꯤꯄꯥꯜ ꯃꯥꯄꯟ ꯃꯈꯥꯏ ꯅꯤꯄꯥꯜ ꯃꯄꯟ ꯃꯥꯄꯟ ꯃꯈꯥꯏ ꯑꯗꯨꯋꯥꯏꯗꯅꯦꯕ ꯊꯥꯔꯤꯁꯦ ꯕꯣꯠꯁꯦ ꯕꯣꯠ ꯊꯥꯕꯗꯨꯁꯨ ꯁꯤꯚꯤꯜ ꯗ꯭ꯔꯦꯁꯁꯨ ꯆꯪꯍꯟꯗꯦ ꯁ꯭ꯀꯨꯜ ꯗ꯭ꯔꯦꯁꯁꯨ ꯂꯥꯛꯇꯣꯏꯅꯦ ꯁ꯭ꯀꯨꯜ ꯁꯥꯇ꯭ꯔꯥ ꯈꯨꯗꯤꯡꯃꯛ
ꯑꯗꯨꯗ ꯇꯧꯒꯅꯤ ꯑꯗꯨꯒ ꯃꯣꯏꯒꯤ ꯑꯩꯈꯣꯏꯁꯨ ꯀꯩ ꯍꯥꯏꯁꯤꯔꯥ ꯍꯧꯖꯤꯛ ꯕꯤ ꯖꯦ ꯄꯤꯒꯤ ꯚꯣꯠꯀꯥ ꯇꯧꯕꯗꯣ ꯑꯗꯨꯒꯤ ꯇꯥꯞꯇ‌ ꯇ ꯁꯤꯝꯕꯣꯜ ꯄꯤꯌ‌ꯦꯗꯅ ꯃꯤꯡꯒ ꯑꯩꯈꯣꯏꯒꯤꯁꯨ ꯃꯤꯡꯗꯣ ꯃꯤꯡꯗꯣ ꯈꯛꯇ ꯄꯤꯌ‌ꯦꯕ ꯎꯝ ꯁꯤꯝꯕ‌ꯣꯜꯗꯨꯒꯀ‌ꯣ ꯑꯗꯨꯕꯨ ꯃꯅꯨꯡ ꯆꯪꯕ ꯃꯇꯝꯗꯗꯤ ꯃꯥ ꯃꯥꯒꯤ ꯄꯤꯛꯆꯔꯗꯣ ꯑꯗꯨ ꯎꯠꯍꯜꯂ‌ꯣꯏꯌ‌ꯦ ꯃꯃꯤꯡ ꯈꯛꯇꯅꯤ ꯎꯍꯟꯗꯣꯏꯕ ꯑꯗꯨꯗ ꯑꯩꯈꯣꯏꯅ ꯀꯔꯤ ꯍꯥꯏꯁꯤꯔꯥ ꯇꯤꯛ ꯇꯤꯛ ꯇꯧꯗꯣꯏꯕꯀꯣ ꯊꯥꯒꯗꯧ ꯃꯤ ꯁꯤꯡꯗꯣ ꯑꯗꯨꯝ ꯇꯤꯛ ꯇꯧꯕ ꯑꯩꯈꯣꯏꯅ ꯑꯗꯨ ꯂꯣꯏꯅ ꯂꯣꯏꯔꯦ ꯂꯣꯏꯕ ꯃꯇꯝꯗ ꯚꯣꯠꯀꯤ ꯀꯅꯥꯅ ꯀꯥꯕ꯭ꯔꯥ ꯍꯥꯏꯕ ꯄꯥꯎꯗꯣ ꯉꯥꯏꯔꯦꯕꯀ‌ꯣ
ꯎꯝ
ꯒꯦꯠꯀꯤ ꯃꯄꯥꯟꯗ ꯉꯥꯏꯕꯅꯦꯕ ꯃꯣꯏ ꯑꯩꯈꯣꯏ ꯄꯥꯔꯇꯤ ꯑꯅꯤꯅꯦꯕ ꯑꯝꯁꯨꯒ ꯗꯦꯁꯥꯝ ꯃꯇꯥꯏ ꯃꯇꯥꯏ ꯂꯦꯞꯅꯔ ꯃꯣꯏ ꯑ‌ꯦꯝꯁꯨꯗꯤ ꯒꯦꯠꯀꯤ ꯃꯅꯥꯛꯇ ꯂꯦꯞꯂꯒ ꯃꯣꯏ ꯃꯤ ꯌꯥꯡꯈꯩ ꯆꯥꯝꯃꯃꯨꯛ ꯁꯨꯔꯝꯅꯤ ꯂꯦꯞꯄꯒ ꯂꯩꯕꯗꯣ ꯑꯁ ꯒꯦꯠ ꯒꯦꯠꯀ ꯀꯩꯅꯣ ꯇꯧꯒꯦ ꯇꯧꯕꯅꯦꯍꯦ ꯀꯩ ꯍꯥꯏꯁꯤꯔꯥ ꯇꯥꯒꯦ ꯇꯧꯕꯅꯦ ꯒꯦꯠꯀꯥ ꯃꯤ ꯎꯝ ꯕꯣꯠ ꯑꯩꯈꯣꯏꯅ ꯃꯄꯥꯟꯗ ꯒꯦꯠꯀꯤ ꯃꯄꯥꯟꯗ ꯑꯩꯈꯣꯏꯁꯦ ꯇꯤ ꯏꯁꯨꯁꯦ ꯇ꯭ꯔꯥꯏꯕ‌ꯦꯜꯁꯦ ꯀꯌꯥꯝ ꯌꯥꯝꯗꯦꯕ ꯃꯤ ꯀꯨꯟꯊ꯭ꯔꯥ ꯈꯛꯇꯅꯦꯕ ꯑꯩꯈꯣꯏꯗꯤ ꯑꯗꯨꯒ ꯃꯩꯇꯩ ꯃꯆꯥ ꯃꯉꯥ ꯇꯔꯨꯛ ꯁꯤ ꯈꯛꯇꯅꯦꯕ ꯑꯩꯈꯣꯏꯒꯤ ꯕꯣꯠꯀꯤ ꯔꯤꯖꯜꯁ ꯂꯥꯎꯊꯣꯔꯛꯄꯗꯣ ꯉꯥꯏꯔꯦ ꯉꯥꯏꯔꯦ ꯉꯥꯏꯔꯦ ꯄꯨꯡ ꯑꯍꯨꯝ ꯇꯥꯔ‌ꯦ ꯂꯥꯎꯊꯣꯛꯂꯛꯇ꯭ꯔꯦ ꯄꯨꯡ ꯃꯔꯤ ꯃꯈꯥꯏ ꯍꯦꯜꯂꯞ ꯑꯗꯨꯋꯥꯏꯗ ꯂꯥꯎꯊꯣꯔꯛꯈ꯭ꯔꯦꯀ‌ꯣ ꯔꯤꯖꯜꯁꯇꯣ
ꯑꯗꯨꯗ ꯀꯩꯗꯧꯔꯦ
ꯂꯥꯎꯊꯣꯛꯈ꯭ꯔꯦ ꯃꯣꯏꯅ ꯀꯥꯈ꯭ꯔꯦꯕ ꯕꯣꯠꯁꯦ
ꯕꯣꯠꯁꯦ
ꯁꯤꯠ ꯇꯔꯨꯛ ꯇꯔꯨꯛ ꯑꯣꯏꯕꯅꯦꯕ ꯄꯣꯠꯁꯦ
ꯑꯣ
ꯃꯣꯏꯅ ꯉꯥꯛꯇ ꯀꯥꯕ ꯑꯩꯈꯣꯏ ꯁꯨꯡꯀꯥ ꯀꯥꯗꯕ
ꯑꯣ
ꯑꯗꯨꯗꯗꯤ ꯇꯦꯟꯁꯟ ꯂꯩꯕ ꯍꯧꯔꯦꯍꯦ ꯑꯩꯈꯣꯏꯁꯨ ꯇꯦꯟꯁꯟ ꯂꯩꯕ ꯍꯧ ꯑꯦ ꯃꯣꯏꯁꯨ ꯀꯩ ꯍꯥꯏꯁꯤꯔꯥ ꯃꯨꯛ ꯅꯥꯕꯗꯣ ꯑꯩꯈꯣꯏ ꯒꯦꯠ ꯃꯄꯥꯟꯗ ꯉꯁꯥꯏ ꯔꯤꯖꯜꯁ ꯉꯥꯏꯕꯗ ꯃꯨꯛ ꯅꯥꯕꯗꯣ ꯑꯩꯈꯣꯏꯅ
ꯎꯝ
ꯑꯗꯨꯗ ꯃꯣꯏꯁꯦ ꯄꯦꯟꯗꯕꯒꯤ ꯀꯩ ꯍꯥꯏꯁꯤꯔꯥ ꯑꯣꯟ ꯃꯤ ꯎ ꯑꯎ ꯑꯎꯕ ꯐꯨꯄ ꯖꯥꯠꯇ‌ꯣ
ꯎꯝ
ꯑꯗꯨꯃꯥꯏꯅ ꯇꯧꯋꯦ ꯑꯩꯈꯣꯏꯒꯤ ꯃꯤ ꯇ꯭ꯔꯥꯏꯕꯦꯜ ꯃꯆꯥ ꯑꯃ ꯐꯨꯔꯝꯕꯀꯣ ꯏꯃꯥꯟꯅꯕ
ꯎꯝ
ꯍꯧꯖꯤꯛꯀꯤ ꯃꯤ ꯈꯨꯠꯄꯨ ꯃꯣꯏ ꯃꯤ ꯈꯨꯠꯐꯨꯁꯨ ꯀꯔꯤ ꯍꯥꯏꯁꯤꯔꯥ ꯃꯤ ꯑꯃꯗ ꯃꯪꯅꯤ ꯃꯔꯤ ꯃꯉꯥ ꯁꯤꯜꯂꯒ ꯐꯨꯕꯖꯥꯠꯇꯣꯅꯦꯕ ꯆꯠꯅꯔꯥꯁꯤ ꯁꯤ ꯏꯝꯐꯥꯜ ꯑꯦꯔꯤꯌꯥꯗꯗꯤꯀꯣ
ꯎꯝ
ꯃꯣꯏ ꯒ꯭ꯔꯨꯞꯇ ꯆꯤꯡꯁꯤꯜꯂꯒ ꯐꯨꯕꯖꯥꯠꯇ‌ꯣ ꯃꯤ ꯑꯃꯗ ꯃꯉꯥ ꯇꯔꯨꯛ ꯇꯔꯦꯠ ꯆꯪꯉ ꯐꯨꯕ ꯑꯗꯨꯃꯥꯏ ꯀꯥꯎꯕ ꯈꯣꯠꯄ ꯅ‌ꯦꯠ ꯄꯁ ꯌꯥ ꯌ‌ꯦꯡ ꯌ‌ꯦꯡꯕꯗ ꯀꯩꯅꯣ ꯇꯧꯕꯅꯦꯍꯦ
ꯎꯝ
ꯑꯗꯨꯃꯥꯏꯅ ꯇꯧꯔꯦ ꯐꯨꯑꯦ ꯍꯥꯏꯅ ꯑꯩꯈꯣꯏꯁꯨ ꯄꯥꯎ ꯇꯥꯔꯦ ꯑꯩꯈꯣꯏꯁꯨ ꯆꯦꯟꯁꯤꯜꯂꯛꯑꯦ ꯆꯤꯡꯊꯣꯛꯈ꯭ꯔꯦ ꯆꯤꯡꯊꯣꯛꯑꯒ ꯐꯨꯅꯕ ꯍꯧꯔꯦ ꯃꯤ ꯌꯥꯝꯅ ꯑꯁ ꯄꯨꯂꯤꯁꯁꯨ ꯂꯩꯌꯦꯕ ꯑꯩꯈꯣꯏ ꯁ꯭ꯀꯨꯜꯁꯦ ꯑꯗꯨꯝ ꯑꯦꯕ꯭ꯔꯤ ꯌꯥ꯭ꯔ ꯑꯗꯨꯃꯥꯏꯅ ꯊꯣꯛꯑꯦꯀꯣ ꯃꯥꯏ ꯊꯣꯛꯑꯦ ꯑꯩꯈꯣꯏ ꯇꯧꯁꯦ ꯑꯗꯨꯒ ꯄꯨꯂꯤꯁꯁꯤꯡꯁꯨ ꯀꯔꯤ ꯍꯥꯏꯁꯤꯔ ꯍꯩꯅꯈ꯭ꯔꯦꯕ ꯃꯣꯏꯁꯨ ꯈꯥꯝꯃꯟꯕꯒꯤꯀꯣ
ꯑꯥ
ꯀꯌꯥꯝ ꯈꯥꯝꯗ꯭ꯔꯦꯕ ꯁꯃꯥꯏꯅ ꯇꯧꯗꯦ ꯃꯣꯏꯒꯤ ꯑꯦꯁꯥꯏ ꯃꯣꯏ ꯄꯨꯂꯤꯁ ꯑꯃ ꯂꯥꯛꯑ‌ꯦ ꯏꯁꯇꯥ ꯑꯅꯤ ꯍꯥꯞꯄꯥ ꯃꯥꯅ ꯂꯣꯏ ꯊꯣꯏ ꯆꯤꯡꯊꯣꯛꯑ ꯆꯤꯡꯊꯣꯛꯑꯒ ꯆꯠꯍꯟꯈ꯭ꯔꯦ ꯆꯥꯅꯈꯦ ꯃꯣꯏꯁꯦ ꯑꯁꯨ ꯑꯩꯈꯣꯏꯁꯦ ꯃꯣꯏꯒꯤ ꯏꯁꯦꯠ ꯑꯣꯐꯤꯁꯁꯦ ꯗꯤ ꯑꯦꯝ ꯀꯣꯂꯦꯖꯇ ꯇꯥꯏꯑꯌꯦꯕꯀꯣ ꯃꯣꯏꯒꯤ ꯑꯣꯐꯤꯁ ꯇꯧꯕ ꯂꯩꯌ‌ꯦꯕ ꯗꯤ ꯑꯦꯝ ꯀꯣꯂꯦꯖꯇ ꯑꯗꯨꯗ ꯚ‌ꯣꯠꯀꯤ
ꯑꯥ ꯑꯩꯈꯣꯏ ꯃꯤꯁꯤꯡꯁꯨ ꯂꯣꯏ ꯁꯥꯎꯅꯔꯦꯕ ꯑꯩꯈꯣꯏ ꯇꯕ ꯃꯆꯥꯁꯤꯡꯗꯤ ꯀꯔꯤ ꯍꯥꯏꯁꯤꯔꯥ ꯎꯝ ꯁꯥꯎꯔꯗꯤ ꯀꯩꯅꯣ ꯇꯧꯕꯖꯥꯠꯗꯣ ꯎꯝ ꯈꯪꯉ ꯈꯪꯉꯦ
ꯎꯝ ꯑꯗꯨꯃꯥꯏꯅ ꯇꯧꯕ ꯍꯧꯈ꯭ꯔꯦꯁꯦ ꯑꯩꯈꯣꯏꯁꯦ ꯂꯣꯏꯅ ꯑꯩꯈꯣꯏ ꯀꯨꯟꯊ꯭ꯔꯥ
ꯎꯟꯊꯔꯥ ꯐꯥꯎ ꯁꯨꯗ‌ꯦꯗ ꯑꯩꯈꯣꯏꯗꯤ ꯇꯨꯏꯟ ꯁꯤꯛꯁ ꯇꯨꯏꯟ ꯁꯦꯚꯦꯟ ꯑꯣꯏꯔꯝ ꯒꯗꯝ ꯃꯥꯜꯂꯦ ꯃꯣꯏ ꯌꯥꯡꯈꯥꯏ ꯍꯦꯟꯕꯅꯦꯕ
ꯃꯣꯏꯒꯤ ꯃꯇꯨꯡ ꯏꯟꯅꯔꯦ ꯑꯩꯈꯣꯏꯁꯦ ꯑꯁ ꯆꯦꯜꯂꯛꯄꯁꯦ ꯆꯦꯜꯂꯛꯄꯁꯦ ꯁ‌ꯣꯔꯣꯗꯒ ꯆ‌ꯦꯜꯂꯒ ꯂꯥꯎꯑꯣ ꯂꯥꯎꯑꯣꯋꯅꯦ ꯑꯁ
ꯏꯆꯥꯁꯤꯡꯁꯨ ꯃꯣꯏꯒꯤ ꯁꯥꯏꯗ ꯈ ꯁꯄꯣ꯭ꯔꯠ ꯇꯧꯕ ꯕꯤꯇꯤ ꯄꯥ꯭ꯔꯗ‌ꯣ ꯈꯪꯕ꯭ꯔꯥ ꯑꯗꯨ ꯋꯥꯏꯗꯒ ꯊꯣꯛꯔꯛꯑꯦ ꯃꯣꯏ ꯑꯝꯁꯨꯒꯤ ꯃꯤ ꯑꯅꯤ ꯑꯍꯨꯝ ꯆꯨꯞ ꯊꯥꯛ ꯂꯩꯔꯝꯃꯦ ꯑꯩꯈꯣꯏ ꯑꯣꯝꯁꯤꯜꯂꯒ ꯆꯦꯑꯥ꯭ꯔꯒ ꯊꯨꯒꯥꯏꯗꯅ ꯇꯧꯔ ꯊꯨꯕ ꯃꯇꯝꯗ ꯄꯨꯂꯤꯁ ꯂꯥꯛꯑꯦ ꯄꯨꯂꯤꯁꯅ ꯆꯩ ꯄꯥꯏꯔꯒ ꯑꯩꯈꯣꯏ ꯇꯔꯥ ꯑꯃ ꯍꯧꯔꯦ ꯑꯃꯨꯛ ꯑꯩꯈꯣꯏꯁꯨ ꯑꯃꯨꯛ ꯆꯦꯜ ꯂꯥꯛꯑꯦ ꯇ꯭ꯔꯥꯏꯗ ꯑꯣꯕ꯭ꯔꯕ꯭ꯔꯤꯖ ꯃꯥ ꯂꯩꯕ ꯗ‌ꯣ ꯑꯗꯨꯗ ꯃꯣꯏꯒꯤ ꯃꯤ ꯑꯃ ꯎꯟꯅꯅꯕ
ꯃꯉꯛ ꯀꯩ ꯍꯥꯏꯁꯤꯔꯥ ꯃꯥꯒꯤ ꯀꯣꯂ꯭ꯔꯗꯣ ꯄꯥꯏꯔꯒ ꯑꯩꯈꯣꯏꯁꯨ ꯐꯨꯕ ꯍꯧꯔꯛꯏ ꯃꯤ ꯃꯉꯥ ꯇ꯭ꯔꯨꯛ ꯫ ꯃꯤ ꯑꯃꯗ ꯑꯣꯝꯁꯤꯂꯒ ꯑꯁ ꯏꯒ ꯂꯣꯏ ꯊꯣꯛꯔꯒ ꯏꯒ ꯂ‌ꯣꯏ ꯊꯣꯛꯑ ꯂꯩꯍꯧꯈꯤꯕꯅꯦ ꯑꯗꯨ ꯅꯨꯄꯥꯗꯨꯗꯤ ꯅꯨꯡꯕꯨ ꯅꯨꯡꯁꯤꯕꯅꯦꯍ‌ꯦ ꯫